ꯍꯜꯂꯣ
ꯑꯥ ꯇꯥꯕ꯭ꯔꯣ
ꯇꯥꯏꯌꯦ ꯇꯥꯕ꯭ꯔꯣ
ꯑꯥ ꯇꯥꯏꯌꯦ
ꯆꯥꯛ ꯆꯥꯔꯕꯣ
ꯑ ꯆꯥꯔꯦ
ꯀꯔꯤ ꯏꯟꯖꯥꯡ ꯆꯥꯕ꯭ꯔꯣ
ꯉꯁꯤꯁꯦ ꯈꯥꯃꯦꯟ ꯑꯁꯥꯡꯕꯒ ꯁꯧꯒ꯭ꯔꯤꯒ ꯆꯥꯏ
ꯑꯣ ꯍꯥꯎꯒꯅꯤꯀꯣ ꯍꯥꯎꯒꯅꯤ ꯍꯥꯎꯒꯅꯤ ꯑꯩꯈꯣꯏꯗꯤ ꯀꯩꯅꯣ ꯑꯥ ꯀꯩꯅꯣ ꯍꯋꯥꯏ ꯍꯋꯥꯏ ꯗꯥꯜꯒ ꯀꯩꯅꯣꯎꯁꯣꯏ ꯗꯣ ꯎꯁꯣꯏꯗꯣ ꯏꯔꯣꯝꯕ ꯆꯥꯏ ꯎꯝ
ꯑꯧ ꯍꯥꯎꯒꯅꯦ ꯅꯪꯒꯤ ꯏꯟꯁꯥꯡꯁꯨ
ꯍꯣꯏ
ꯀꯗꯥꯏꯗꯥ ꯂꯩꯕꯔꯣ
ꯑꯩꯗꯤ ꯃꯄꯥꯟ ꯂꯝꯗ ꯂꯩꯌꯦ
ꯑꯥ
ꯅꯪꯗꯤ ꯈꯨꯟꯗ ꯂꯩꯕ꯭ꯔꯣ ꯇꯝꯄꯥꯛꯇ ꯂꯩꯕ꯭ꯔꯣ
ꯑꯥ ꯑꯩ ꯁꯨ ꯃꯄꯥꯟꯗꯥ ꯂꯩꯕꯅꯦ
ꯑꯣ ꯀꯔꯤ ꯏꯁꯇꯦꯠꯇꯔꯣ
ꯇꯃꯤꯜꯅꯥꯗꯨꯗ
ꯑꯣ ꯁꯥꯕꯅꯤꯅꯦ ꯑꯗꯨꯗꯤꯀꯣ ꯁꯔꯝꯒꯅꯤ
ꯁꯥꯕꯅ ꯑꯁꯥꯕꯅ ꯐꯦꯟ ꯊꯥꯔꯁꯨ ꯈꯪꯗ꯭ꯔꯦ ꯁꯥꯕꯅ
ꯅꯨꯡꯉꯥꯏꯒꯅꯤ ꯁꯥꯕꯗ ꯂꯩꯅꯤꯡꯉꯦ ꯑꯩꯗꯤ
ꯁꯃꯟꯗꯅ ꯍꯛꯆꯥꯡꯁꯨ ꯈꯔ ꯅꯨꯡꯉꯥꯏꯇꯦꯅꯦ
ꯑꯣ ꯑꯩꯗꯤ ꯑꯩꯈꯣꯏ ꯁꯤꯂꯣꯡꯗꯤ ꯏꯪꯕꯀꯣ ꯑꯗꯨꯗꯤ
ꯎꯝ
ꯏꯪꯉꯤꯅꯦ ꯁꯤꯂꯣꯡꯁꯦ
ꯑꯣ ꯏꯪꯔꯥꯝꯒꯅꯤ ꯍꯣꯏ ꯁꯤ ꯂꯣꯡꯗꯤ
ꯍꯣꯏ
ꯑꯥꯏꯪꯕ ꯃꯐꯝꯅ ꯍꯦꯟꯅ ꯅꯨꯡꯉꯥꯏꯗꯥ
ꯈꯪꯗꯦ ꯃꯤꯅꯗꯤ ꯑꯗꯨꯃꯥꯏꯅ ꯍꯥꯏꯅꯕ ꯑꯗꯣ ꯑꯩꯈꯣꯏ ꯑꯩꯒꯤꯗꯃꯛꯇꯤ ꯁꯥꯕꯗꯣ ꯑꯗꯨꯝ ꯅꯨꯡꯉꯥꯏꯕ ꯍꯥꯏꯕꯗꯤ ꯀꯝꯐꯣꯔꯇꯦꯕꯜ ꯑꯣꯏꯕ ꯍꯥꯏꯇꯥꯔꯦ ꯎꯝ
ꯀꯗꯥꯏꯗꯒꯤ ꯅꯨꯡꯉꯥꯏꯒꯅꯤ ꯑꯦꯡꯕꯅ ꯅꯨꯡꯉꯥꯏꯕꯅꯤ
ꯎꯝ
ꯅꯣꯡꯁꯨ ꯈꯔ ꯈꯔ ꯆꯨꯕ꯭ꯔꯥ ꯍꯧꯖꯤꯛꯀꯥꯟꯁꯦ
ꯅꯣꯡꯗꯤ ꯑꯗꯨꯝ ꯆꯨꯏꯗ ꯁꯤꯂꯣꯡꯗꯗꯤ ꯅꯣꯡꯃꯗ ꯅꯣꯡꯃꯗ ꯋꯦꯗꯔꯁꯦ ꯃꯔꯤꯔꯛꯒꯨꯝꯕ ꯆꯦꯟꯖ ꯆꯦꯟꯖ ꯇꯧꯒꯅꯦ
ꯑꯧ ꯑꯣ
ꯍꯥꯏꯕꯗꯤ ꯅꯣꯡ ꯑꯃꯨꯛ ꯇꯥꯒꯅꯤ ꯑꯃꯨꯛꯀ ꯗ꯭ꯔꯤꯖꯂꯤꯡ ꯇꯧꯒꯅꯤ ꯑꯃꯨꯛꯀ ꯅꯨꯡꯁꯥ ꯁꯥꯒꯅꯤ ꯀ꯭ꯂꯥꯎꯗꯤ ꯇꯧꯒꯅꯤ
ꯗꯥꯟꯁ ꯇꯧꯕꯒꯨꯝꯅ ꯇꯧꯕ ꯑꯣꯏꯔꯝꯅꯤꯅꯦ
ꯍꯣꯏ ꯗꯥꯟꯁ ꯇꯧꯕꯒꯤ ꯇꯥꯏꯞꯇ
ꯅꯨꯡꯉꯥꯏꯔꯦ ꯑꯁꯤꯗꯗꯤ ꯅꯣꯡꯁꯨ ꯆꯨꯔꯛꯇꯦ ꯅꯨꯡꯁꯥꯁꯨ ꯀꯟꯅ ꯅꯨꯡꯁꯥ ꯁꯥꯔꯤꯌꯦ ꯍꯧꯖꯤꯛꯁꯦ
ꯅꯨꯡꯉꯥꯏ ꯅꯨꯡꯉꯥꯏꯒꯅꯤ
ꯅꯨꯡꯁꯥ ꯁꯥꯃꯟꯅꯗꯅ ꯍꯛꯆꯥꯡ ꯈꯔ ꯍꯛꯆꯥꯡ ꯅꯨꯡꯉꯥꯏꯇꯦꯅꯦ ꯏꯅꯔꯖꯤ ꯂꯩ
ꯎꯝ ꯍꯣꯏ ꯁꯝ ꯃꯇꯥꯏꯝꯁ‌ ꯑꯗꯨꯃꯥꯏꯟ ꯇꯧꯕꯅꯦ ꯏꯁꯤꯡ ꯌꯥꯝ ꯊꯣꯛꯑ‌ꯣ ꯀꯩꯅꯣ ꯏꯅꯔꯖꯤ ꯂꯩꯔꯅꯤ
ꯅꯪꯒꯤ ꯃꯈꯣꯟꯁꯦ ꯁꯦꯡꯅ ꯇꯥꯗ‌ꯦꯅꯦ
ꯑꯩ ꯃꯈꯣꯟꯁꯤ ꯌꯥꯝ ꯅꯦꯝꯕ꯭ꯔꯥ ꯀꯟꯕ꯭ꯔꯥ ꯅꯦꯝꯕ꯭ꯔꯥ ꯑꯣ ꯈꯪꯗꯦꯅꯦ ꯑꯩꯒꯤ ꯁꯤ ꯐꯣꯟꯁꯦ ꯃꯤ
ꯑꯥ ꯑꯥ
ꯃꯌꯥꯝꯅ ꯅꯦꯝꯅ ꯅꯦꯝꯅ ꯇꯥꯏꯌꯦ ꯍꯥꯏꯕꯀꯣ
ꯎꯝ ꯀꯔꯤ ꯇꯥꯎꯕꯒꯤꯔꯣ
ꯈꯪꯗꯦ ꯁꯤꯒꯤ ꯀꯔꯤꯔꯥ ꯑꯩꯒꯤ ꯐꯣꯟꯅ‌ ꯃꯥꯟ ꯇꯦ ꯃꯥꯒꯤ ꯑꯥ ꯁꯤꯒꯤ ꯑꯦꯞꯁꯤꯅ ꯃꯥꯜꯂꯦꯅꯦ
ꯑꯥꯎ ꯑꯣ
ꯎꯝ
ꯍꯣꯏ
ꯍꯣꯔꯦ ꯊꯕꯛ ꯆꯠꯄ꯭ꯔꯣ ꯉꯁꯤꯗꯤ ꯌꯨꯝꯗ ꯂꯩꯕ꯭ꯔꯣ
ꯌꯨꯝꯗ ꯂꯩꯌꯦ ꯉꯁꯤꯗꯤ ꯊꯕꯛ ꯆꯠꯇꯦ ꯍꯛꯆꯥꯡ ꯈꯔ ꯅꯨꯡꯉꯥꯏꯇꯦ ꯍꯥꯏꯅ ꯄ‌ꯣꯊꯥꯒꯦ ꯍꯥꯏꯅ
ꯑꯣꯈꯦ
ꯌꯨꯝꯗ ꯑꯗꯨꯝ ꯂꯩꯔꯦ ꯑꯗꯨ ꯗ‌ꯦ ꯍꯌꯦꯡꯗꯤ ꯆꯠꯀ꯭ꯔꯣ ꯍꯌꯦꯡꯗꯤ ꯆꯠꯀꯗ꯭ꯔꯣ
ꯑ ꯍꯌꯦꯡꯗꯤ ꯆꯠꯀꯅꯤ
ꯑꯣ ꯃꯣꯏꯒꯤ ꯅꯨꯡ ꯅꯨꯡꯗꯥꯡꯗ ꯇꯧꯕ꯭ꯔ‌ꯥ ꯃꯣꯔꯅꯤꯡꯗ ꯇ ꯑꯌꯨꯛꯇ ꯇꯧꯕ꯭ꯔꯣ ꯊꯕꯛꯁꯦ
ꯑꯌꯨꯛꯗ ꯇꯧꯕꯅꯤ ꯗꯦ ꯁꯦꯞ ꯇꯧꯕꯅꯤ ꯑꯩꯗꯤ
ꯑꯣ ꯄꯨꯡ ꯀꯌꯥꯗꯒꯤ ꯀꯌꯥ ꯐꯥꯎ
ꯄꯨꯡ ꯑꯦꯠ ꯊꯥꯔꯇꯤꯒꯨꯝꯕꯗ ꯆꯠꯂꯒ ꯐꯥꯏꯚ ꯊꯥꯔꯇꯤꯒꯨꯝꯕꯗ ꯍꯜꯂꯛꯄ
ꯑꯣ ꯑꯣꯈꯦ
ꯑꯗꯨꯗꯤ ꯆꯥꯛꯇꯤ ꯀꯃꯥꯏꯟ ꯇꯧꯕ꯭ꯔꯥ ꯑꯗꯨ ꯑꯣꯐꯤꯁꯇ ꯆꯥ ꯑꯗꯨꯗ ꯆꯥꯕ꯭ꯔꯣ ꯊꯕꯛ ꯃꯐꯝꯗ
ꯑꯥꯎ ꯑꯌꯨꯛꯀꯤꯗꯤ ꯑꯥ ꯁꯤ ꯁ꯭ꯀꯨꯜꯗ ꯆꯥꯕꯅꯦ ꯑꯗꯣ ꯍꯟꯂꯛꯔꯒ ꯅꯨꯡꯗꯥꯡꯒꯤ ꯒꯤ ꯑꯁꯤꯗ ꯊꯣꯡ ꯆꯥꯕꯅꯦ ꯔꯨꯝꯗꯀꯣ
ꯑꯣ
ꯑꯗꯨꯃꯥꯏ ꯇꯧꯌ‌ꯦ
ꯇꯥꯃꯤꯜ ꯅꯥꯗꯨꯖꯤ ꯀꯔꯤꯔꯥ ꯌꯨꯝ ꯕꯔꯥ ꯄꯨꯝꯕ ꯇꯥꯡꯕ꯭ꯔꯣ ꯔꯦꯟ ꯒꯨꯝꯕ
ꯑ ꯇꯥꯡ ꯇꯥꯡꯕꯁꯨ ꯂꯩꯌ‌ꯦ ꯍꯣꯏ ꯈꯔ ꯍꯣꯡꯕꯁꯨ ꯂꯩꯌ‌ꯦ
ꯀꯌꯥ ꯀꯌꯥ ꯔꯦꯟꯖꯇꯥ ꯂꯩꯒꯦ
ꯐꯥꯏꯚ ꯊꯥꯎꯖꯟꯒꯤ ꯐꯥꯏꯚ ꯊꯥꯎꯖꯟ ꯑꯗꯨꯒꯨꯝꯕꯗ ꯍꯣꯡꯕꯅꯤ
ꯑꯣ ꯑꯣꯀꯦ
ꯍꯣꯡꯕ ꯍꯥꯏꯕꯁꯦ ꯊ꯭ꯔꯤ ꯊꯥꯎꯖꯟ ꯇꯨ ꯊꯥꯎꯖꯟ ꯑꯗꯨꯒꯨꯝꯕꯗꯤ ꯐꯪꯗꯤ ꯐꯪꯗꯦꯗ
ꯑꯣ ꯌꯥꯏꯗ ꯑꯗꯨꯝ
ꯍꯣꯏ ꯌꯨꯝ ꯃꯆꯥ ꯃꯆꯥ ꯑꯥ ꯀꯩꯅꯣ ꯑꯥ ꯔꯨꯝ ꯑꯆꯥꯎꯕ ꯅꯠꯇꯕ ꯀꯣ
ꯍꯣꯏ
ꯑꯗꯨꯅ ꯐꯥꯏꯚ ꯊꯥꯎꯖꯟ ꯑꯗꯨꯒꯨꯝꯕꯅꯤ
ꯑꯣ ꯅꯊꯟꯇ ꯂꯩꯕ꯭ꯔꯣ ꯅꯪꯗꯤ
ꯍ‌ꯣꯏ ꯏꯆꯦ ꯏꯕꯥꯟꯅꯤ ꯂꯩꯕꯅꯤ ꯑꯗꯣ ꯏꯆꯦꯗꯤ ꯊꯕꯛ ꯆꯠꯈ꯭ꯔꯕ ꯑꯥ ꯍꯧꯖꯤꯛꯇꯤ ꯏꯊꯟꯗ ꯂꯩꯌꯦ
ꯑꯣ
ꯑꯦ ꯅꯪꯁꯨ ꯊꯕꯛ ꯇꯧꯔꯝꯒꯅꯤꯅꯦꯀꯣ
ꯑꯩꯗꯤ ꯑꯩꯗꯤ ꯊꯕꯛꯇꯤ ꯇꯧꯗꯦꯗ
ꯑꯗꯣ ꯀꯃꯥꯏꯅ ꯇꯧꯔ ꯂꯩꯕꯅꯣ
ꯑ ꯀꯔꯤꯔ ꯑꯦꯛꯖꯥꯝ ꯑꯦꯛꯖꯥꯝꯒꯤꯀꯣ ꯊꯕꯛ ꯐꯪꯅꯕ ꯑꯦꯛꯖꯥꯝ ꯊꯥꯒꯦ ꯍꯥꯏꯅ ꯂꯩꯕ
ꯑꯣ ꯑꯣ
ꯎꯝ
ꯌꯨꯝ ꯆꯠꯀꯦꯔꯣ ꯀꯨꯝꯁꯤꯁꯦ
ꯌꯨꯝ ꯆꯠꯂꯣꯏꯗ ꯊꯕꯛ ꯐꯪꯗ꯭ꯔꯤꯐꯥꯎ ꯌꯨꯝ ꯆꯠꯅꯤꯡꯗꯦ ꯍꯟꯗꯛ ꯌꯨꯝ ꯆꯠꯂꯣꯏꯗ ꯑꯗꯨꯝ ꯂꯩꯔꯒꯦ
ꯔꯦꯅꯣ ꯅꯪꯒꯤ ꯃꯃꯤꯡ ꯔꯣꯅꯦꯗꯣ ꯑꯣꯏꯅ ꯊꯣꯛꯑꯦ
ꯃꯤꯡ ꯑꯁꯦꯡꯕꯁꯨ ꯂꯩꯇ꯭ꯔꯦ ꯍꯧꯖꯤꯛꯀꯥꯟꯁꯦ ꯔꯣꯅꯦꯜꯗꯣ ꯃꯦꯁꯤ ꯅꯦꯃꯥꯔ ꯑꯗꯨꯝꯕ ꯉꯥꯛꯇꯅꯤ
ꯋ꯭ꯔꯥꯜ ꯀꯞ ꯌꯦꯡꯕ꯭ꯔꯣ
ꯌꯦꯡꯗꯦ
ꯌꯦꯡꯗꯦ
ꯎꯝ
ꯐꯨꯠꯕꯣꯜ ꯐꯦꯟ ꯅꯠꯇꯦ
ꯑꯣ ꯑꯩꯗꯤ ꯀꯌꯥ ꯏꯟꯇꯔꯦꯁ ꯂꯥꯎꯗꯦꯅꯦ
ꯑꯣ ꯑꯗꯨ ꯔꯣꯅꯥꯜꯗꯣꯒꯨꯝꯕ ꯁꯥꯟꯅꯕꯗꯗꯤ ꯌꯦꯡꯕ ꯌꯥꯏꯅ
ꯑꯥ ꯁꯥꯟꯅꯕ ꯍꯥꯏꯌꯦ ꯍꯥꯏꯅꯗꯤ ꯍꯥꯏꯌꯦ ꯑꯗꯨꯕꯨ ꯈꯪꯗꯤ ꯈꯪꯗꯦ ꯑꯩꯗꯤ
ꯎꯝ ꯂꯥꯁ ꯋꯥ꯭ꯔꯜ ꯀꯞꯅꯤ ꯃꯣꯏꯒꯤ
ꯑ ꯑ ꯑ ꯀꯨꯝꯁꯤꯅ ꯂꯥꯁꯅꯤ ꯍꯥꯏꯕ꯭ꯔꯥ ꯃꯥꯁꯦ ꯑꯁ ꯅꯨꯡꯁꯤꯍꯦ
ꯆꯍꯤ ꯐꯣꯔꯇꯤ ꯐꯣꯔꯇꯤ ꯋꯥꯟ ꯄ꯭ꯂꯁꯅꯤꯅꯦ ꯃꯥꯁꯨ ꯍꯟ ꯍꯅꯨꯈ꯭ꯔꯕꯅꯦ ꯑꯍꯟ ꯑꯣꯏꯈ꯭ꯔꯦꯕ ꯎꯝ
ꯅꯍꯥꯟꯗꯒꯤ ꯃꯃꯤꯡꯗꯤ ꯇꯥꯕꯅꯤ ꯑꯍꯟ ꯑꯣꯏꯔꯤ ꯑꯣꯏ
ꯑꯥ ꯍꯣꯏ ꯑꯗꯨꯒꯤ ꯁꯥꯅꯕꯗꯨꯣ ꯄꯥꯡꯒꯟ ꯂꯩꯔꯛꯇ꯭ꯔꯦꯕ ꯃꯥꯁꯨ ꯍꯛꯆꯥꯡꯗꯨꯒꯣ ꯆꯦꯟꯕ ꯉꯝꯗ꯭ꯔꯦꯕ
ꯅꯈꯣ ꯅꯈꯣꯏꯗꯤ ꯐꯖꯅ ꯌꯦꯡꯕ ꯃꯥꯜꯂꯦꯅꯦ
ꯑꯩꯁꯨ ꯌꯦꯡꯗꯦ ꯑꯩꯁꯨ ꯌꯦꯡꯗꯦ ꯃꯔꯛ ꯃꯔꯛꯇ ꯀꯣ ꯔꯣꯅꯥꯜꯗꯣꯒꯤ ꯁꯅꯥꯕꯨ ꯅꯨꯃꯤꯠꯇꯣꯇꯪ ꯌꯦꯡꯕꯅꯤꯗ ꯑꯇꯣꯞꯄꯒꯤꯗꯤ ꯌꯦꯡꯗꯦ ꯃꯇꯝ ꯍꯣꯏ ꯋꯥꯏ ꯃꯥ ꯃꯥꯒꯤ ꯂꯥꯁ ꯋꯥꯔꯜ ꯀꯞ ꯑꯩꯒꯤꯁꯨ ꯂꯥꯁ ꯋꯥꯔꯜ ꯀꯞ ꯃꯦꯁꯤꯒꯤꯁꯨ ꯂꯥꯁ ꯋꯥꯔꯜ ꯀꯞ ꯑꯩꯃꯔꯒꯤꯁꯨ ꯂꯥꯁ ꯋꯥꯔꯜ ꯀꯞ ꯑꯩꯁꯨ ꯃꯥ ꯇꯣꯛꯈ꯭ꯔꯗꯤ ꯌꯦꯡꯂꯔꯣꯏ ꯑꯗꯨꯒꯤ
ꯍꯣꯔꯦꯟ ꯅꯨꯡꯗꯥꯡꯗꯤ ꯍꯣꯔꯦꯟ ꯅꯨꯡꯗꯥꯡꯗꯤ ꯀꯔꯤ ꯏꯟꯖꯥꯡ ꯊꯣꯡꯒꯗ꯭ꯔꯣ
ꯈꯪꯗ꯭ꯔꯦꯗ ꯉꯁꯤꯁꯦ ꯀꯔꯤ ꯆꯥꯒꯅ ꯐꯥꯒꯦꯔꯥ ꯆꯥꯅꯤꯡꯕ ꯏꯁ
ꯅꯪꯅ ꯊꯣꯡꯕ꯭ꯔꯣ ꯑꯣ ꯆꯥꯡ ꯏꯟꯖꯥꯡꯗꯤ ꯅꯪꯅ ꯊꯣꯡꯉꯦ ꯎꯝ ꯑꯣꯀꯦ ꯇꯥꯃꯤꯜ ꯅꯥꯗꯨꯗꯗꯤ ꯃꯅꯤꯄꯨꯔꯗ ꯐꯪꯕ ꯏꯟꯖꯥꯡ ꯅꯥꯄꯤꯁꯨ ꯐꯪꯕ꯭ꯔꯣ
ꯍꯣꯏ ꯐꯪꯗꯤ ꯐꯪꯉꯦ ꯑꯗꯨ ꯌꯥꯝ ꯇꯥꯡꯕꯀꯣ
ꯑꯣ ꯇꯥꯡꯉꯦꯕ
ꯎꯝ
ꯍꯥꯏꯕꯗꯤ ꯑꯩꯈꯣꯏ ꯅꯣꯔꯏꯁꯅ ꯑ ꯄꯨꯔꯛꯄ ꯃꯌꯥꯝꯗꯤ ꯇꯥꯡꯕ ꯑꯁꯤꯗ ꯊꯣꯛꯄꯗꯤ ꯇꯥꯡꯗꯦ
ꯀꯦ ꯑꯗꯣ ꯎꯃꯣꯔꯣꯛꯀꯨꯝꯕ ꯐꯪꯕ꯭ꯔꯥ
ꯃꯣꯔꯣꯛ ꯍꯥꯏꯕꯗꯤ ꯀꯤꯡ ꯆꯤꯜꯂꯤꯒꯨꯝꯕꯗꯤ ꯐꯪꯗꯦ
ꯑꯣ ꯁꯤꯂꯣꯡꯗꯒꯤ ꯌꯥꯝ ꯐꯪꯉꯦ
ꯑꯥ ꯍꯥꯏꯕꯗꯤ ꯑ ꯀꯩꯅꯣ ꯅꯣꯔꯏꯁ ꯗꯨꯀꯥꯟꯗꯨꯗꯤ ꯐꯪꯉꯦ
ꯑꯣ
ꯑꯗꯣ ꯑꯁꯤꯗꯗꯤ ꯑꯁꯥꯡꯕꯗꯤ ꯑꯁꯥꯡꯕ ꯃꯉꯥꯛꯇꯅꯤ ꯑꯇꯦꯟꯕꯗꯤ
ꯑꯣꯀꯦ ꯉꯥꯔꯤꯁꯨ ꯂꯩꯔꯝꯃꯣꯏꯀꯣ ꯃꯣꯏ ꯐꯔ ꯃꯣꯏ ꯇꯥꯃꯤꯜ ꯅꯥꯗꯨꯏ ꯃꯤꯗꯤꯀꯣ ꯑ
ꯃꯈꯣꯏꯒꯤ ꯏꯟꯁꯥꯡ ꯆꯥꯕ ꯍꯥꯏꯇꯦꯗ ꯑꯩꯗꯤ ꯑꯩꯅ ꯑꯗꯨꯝ ꯊꯣꯡꯔꯒ ꯆꯥꯕꯅ ꯅꯨꯡꯉꯥꯏꯌꯦ ꯍꯥꯎꯋꯦ
ꯑꯪ
ꯃꯁꯂꯥ ꯌꯥꯝꯕꯒ ꯀꯣ
ꯍꯣꯏ ꯃꯁꯂꯥ ꯌꯥꯝ ꯂꯝꯒꯅꯤ ꯃꯌꯥꯡ ꯑꯣꯏꯕꯤꯒꯤ ꯎꯝ
ꯃꯌꯥꯡꯁꯤꯡꯅ ꯊꯣꯡꯕꯗꯤ ꯑ ꯍꯥꯎꯇꯦ ꯆꯥꯕꯁꯨ ꯍꯥꯏꯇꯦ ꯑꯩꯗꯤ
ꯎꯝ
ꯅꯪ ꯅꯪꯗꯤ ꯆꯍꯤ ꯀꯌꯥ ꯁꯨꯔꯦ
ꯑꯩ ꯆꯍꯤ ꯇ꯭ꯋꯦꯟꯇꯤ ꯅꯥꯏꯟ
ꯑꯥ ꯑꯥ ꯑꯩꯗꯤ ꯀꯨꯟꯊ꯭ꯔꯥ ꯁꯨꯒꯗꯧꯔꯦ
ꯇ꯭ꯋꯦꯟꯇꯤ ꯅꯥꯏꯟ ꯂꯣ ꯑꯗꯨꯗꯤ
ꯑꯥ ꯍꯣꯏ ꯆꯞ ꯃꯥꯟꯅꯩꯅꯦ
ꯆꯞ ꯃꯥꯟꯅꯩꯅꯦ
ꯇꯄꯦ ꯊꯤꯔꯕꯣ
ꯅꯨꯄꯤ ꯊꯤꯗ꯭ꯔꯤꯗ
ꯅꯨꯄꯤ ꯊꯤꯒꯤꯔꯣꯏꯒ‌ꯦ
ꯎꯝ ꯀꯔꯤ ꯇꯧꯕ꯭ꯔꯥ ꯍꯧꯖꯤꯛꯗꯤ
ꯑꯥ‌ ꯍꯧꯖꯤꯛꯇꯤ ꯑꯗꯨꯝ ꯐꯃꯨꯡꯗ ꯄꯣꯠꯊꯥꯔꯤꯌꯦꯗ ꯑꯩꯁꯨ
ꯑꯥ ꯑꯣ
ꯑ ꯅꯪꯗꯦ ꯄꯣꯠꯊꯥꯔꯤꯕ ꯃꯥꯜꯂꯦ ꯅꯪꯁꯨ
ꯎꯝ ꯑꯩꯁꯨ ꯀꯔꯤꯁꯨ ꯇꯧꯗꯦ ꯑꯗꯨꯝ ꯄꯨꯊꯥꯔ ꯂꯩꯌꯦ
ꯑꯥ ꯋꯥꯔꯤꯗꯤ ꯌꯥꯝ ꯁꯥꯔꯕꯣ ꯃꯁꯤꯒꯤ ꯊꯕꯛꯁꯦ
ꯋꯥꯔꯤ ꯁꯥꯗ꯭ꯔꯤꯗ ꯍꯣꯏ ꯑꯅꯤ ꯑꯍꯨꯝꯗꯤ ꯐꯪꯉꯦ
ꯑꯥ ꯃꯤꯗꯤ ꯈꯔ ꯈꯔ ꯌꯥꯝ ꯐꯪꯅꯕ ꯃꯥꯜꯂꯦꯅꯦ ꯋꯥꯔꯤ ꯌꯥꯝ ꯁꯥꯕꯒꯤ
ꯑꯥ ꯑꯩꯁꯨ ꯐꯪꯗ꯭ꯔꯤ ꯀꯩꯅꯣ ꯖꯣꯏꯟ ꯇꯧꯕꯁꯨ ꯀꯨꯏꯗ꯭ꯔꯤꯕ ꯑꯩꯁꯦ
ꯑꯣ
ꯑꯗꯨꯒꯤ
ꯋꯥꯔꯤ ꯈꯔ ꯌꯥꯝ ꯁꯥꯔꯣ
ꯋꯥꯔꯤ ꯁꯥꯅꯤꯡꯉꯥꯏꯁꯨ ꯑꯥ ꯀꯥꯏꯅꯧ ꯋꯥ ꯂꯩꯇꯕꯒꯤꯀꯣ
ꯍꯣꯏ
ꯋꯥ ꯍꯥꯏꯕꯁꯨ ꯋꯥ ꯉꯥꯡꯕꯁꯨ ꯍꯩꯇꯕꯒꯤ ꯋꯥꯔꯤ ꯁꯥꯕꯁꯨ ꯈꯪꯗ꯭ꯔ‌ꯦꯅ‌ꯦꯍ‌ꯦ
ꯎꯝ
ꯑꯁꯤꯗꯗꯤ ꯑꯩꯕꯨ ꯀꯣꯛ ꯇꯧꯔꯛꯑ‌ꯣ ꯀꯣꯜ ꯇꯧꯕ ꯌꯥ ꯍꯥꯏꯔꯁꯨ ꯇꯧꯔꯒ ꯆꯠꯇꯦꯅꯦ ꯀꯔꯤ ꯇꯧꯕ꯭ꯔꯥ ꯀꯣ
ꯈꯪꯗꯦꯅꯦ ꯑꯩꯁꯨ ꯃꯔꯛ ꯃꯔꯛꯇ ꯇꯧꯕꯅ‌ꯦ ꯑꯗꯨꯃꯥꯏꯅ
ꯎꯝ
ꯅ‌ꯦꯠꯋꯥꯛꯅꯅꯥ ꯑꯣꯏꯕꯅꯦ
ꯅꯪꯗꯤ ꯑꯁꯤꯗ ꯖꯣꯏꯟ ꯇꯧꯕ ꯀꯨꯏꯔꯕꯣ
ꯑꯩꯗꯤ ꯈꯔ ꯀꯨꯏꯈ꯭ꯔꯦ
ꯑ ꯑꯣ
ꯎꯝ
ꯑꯩꯗꯤ ꯀꯨꯏꯗ꯭꯭ꯔꯤ ꯍꯞꯇꯥ ꯑꯃꯁꯨ ꯁꯨꯗ꯭ꯔꯤꯌ‌ꯦ
ꯑꯥ ꯑꯁꯤꯒꯤ ꯑꯁꯤꯀꯨꯝꯕ
ꯇꯥꯕ꯭ꯔ‌ꯣ ꯅꯈꯣꯟꯁꯦ ꯐꯖꯅ ꯇꯥꯗ‌ꯦꯍꯦ ꯍꯧꯖꯤꯛꯁꯦ